ꯍꯜꯂꯣ
ꯆꯥꯔꯕ꯭ꯔꯣ
ꯆꯥꯔꯦ ꯉꯟꯗꯦ
ꯑꯦ ꯆꯥꯗ꯭ꯔꯦ ꯀꯩ ꯌꯦꯟꯖꯥꯡ
ꯉꯁꯤꯗꯤꯤ ꯌꯦ ꯆꯏ
ꯋꯥ ꯑꯌꯨꯛꯇꯛꯇ ꯃꯤ ꯃꯆꯥꯅꯤ ꯌꯦꯟ ꯆꯥ ꯍꯥꯏꯈꯣ
ꯁꯤ ꯉꯝꯕꯗꯒꯤ ꯀꯔꯤꯉꯩ ꯆ
ꯋꯥꯠꯂꯤ ꯋꯥꯠꯂꯤꯕꯦꯝꯃ ꯔꯥꯒ ꯑꯣꯁꯤꯛꯁꯤꯡ ꯈꯛꯇꯅꯤ
ꯑꯗꯨ ꯑꯣꯏꯔꯁꯨ ꯂꯩꯌꯦꯗ ꯂꯥꯛꯑꯒ ꯀꯟꯅ ꯁꯥꯟꯅꯔꯨꯕꯗꯒꯤ ꯀꯩꯅꯣ ꯑꯩꯈꯣꯏꯁꯨ ꯋꯥꯏꯗꯅ ꯑꯗꯨꯒꯤ
ꯎꯝ
ꯍꯣꯏ ꯑꯗꯨꯒꯤ ꯀꯤꯕꯒꯤ ꯏꯗꯣ ꯑꯃꯨꯛ ꯀꯥꯎꯊꯣꯔꯛꯇꯣꯏꯅꯦ ꯀꯔꯤꯅꯣ
ꯋꯥ ꯅ ꯏꯔ ꯅꯔ ꯑꯩ ꯆꯥꯗ꯭ꯔꯦ
ꯎꯏꯌꯦꯅ ꯑꯗꯨꯗꯤ ꯊꯦꯡꯉꯦ ꯉꯁꯤ ꯁꯃꯥꯏꯅ ꯊꯦꯡ
ꯊꯦꯡꯉꯦ ꯆꯥꯁꯨ ꯆꯥꯅꯤꯡꯗꯕ ꯑꯩꯗꯣ
ꯎꯝ
ꯂꯩꯗ꯭ꯔꯤꯕ ꯍꯧꯒꯠꯄ ꯑꯗꯨꯒꯤ
ꯑꯁ ꯅꯪꯗꯤ ꯌꯦꯡꯗ꯭ꯔꯣꯅꯦ
ꯑꯩ ꯌꯦꯡꯗ꯭ꯔꯦ ꯁꯣꯔꯠ ꯁꯣꯔꯠ ꯚꯤꯗꯤꯑꯣꯗꯤ ꯎꯔꯦ
ꯑꯁ ꯑꯗꯨꯗꯤ ꯇꯣꯡꯉꯥꯜꯂꯦ
ꯀꯔꯤ ꯌꯦꯟꯁꯥꯡ ꯀꯔꯤ ꯌꯦꯟꯁꯥꯡ ꯆꯥꯗꯣꯏꯅꯣ
ꯈꯪ ꯎꯟꯗꯦ ꯑꯩ ꯀꯤꯆꯟ ꯀꯨꯝꯗ꯭ꯔꯦ ꯀꯩ ꯌꯦꯟꯁꯥꯡ ꯊꯣꯡꯕꯤꯕꯅꯣ ꯈꯗꯦ ꯑ ꯑ ꯑ ꯎꯝ ꯍꯋꯥꯏ ꯃꯅ ꯍꯋꯥꯏ ꯑꯁꯥꯡꯕ ꯃꯅꯥ ꯑꯣꯏꯔꯝꯒꯅꯤ ꯉꯔꯥꯡ ꯂꯧꯕꯅꯤ ꯑꯗꯨꯗ ꯈꯔꯍ
ꯅꯟꯗꯤ ꯀꯅꯥꯒꯥ ꯂꯩꯦꯃꯤꯗꯥꯕ꯭ꯔꯣ ꯍꯣꯏ ꯈꯥꯣꯏ ꯅꯅꯤ ꯀ
ꯑꯪꯀꯜꯅꯦ ꯏꯆꯦ ꯑꯃꯅꯦ ꯑꯪꯀꯜꯃ ꯆꯥꯅꯦ ꯑꯩꯈꯣꯏ ꯑꯗꯨꯝ ꯂꯩ
ꯎ ꯅꯨꯡꯉꯥꯏꯌꯦꯅ ꯑꯗꯨꯗꯤ ꯇꯤꯔꯦꯟꯒ ꯄꯤꯗꯦ ꯍꯩꯅ ꯄꯤꯗ꯭ꯔꯗꯤ ꯅꯨꯡꯉꯥꯏꯔꯅꯤ
ꯎꯝ ꯁꯤꯒꯩꯗꯥꯎꯗ ꯏꯅ
ꯉꯁꯤꯗꯤ ꯑꯁ ꯍꯧꯖꯤꯛ ꯇꯨꯝꯒꯦꯅꯀꯣ ꯑꯃꯨꯛ ꯇꯨꯝꯒꯅꯤ ꯉꯁꯤ ꯀꯔꯤ ꯊꯕꯛ ꯇꯧꯗꯣꯏꯅꯣ ꯃꯄꯥꯟ ꯊꯣꯛꯇꯣꯏꯔꯥ ꯅꯠꯇ ꯌꯨꯝꯗ ꯁꯨꯝ ꯂꯩꯗꯣꯏꯔꯥ ꯎꯝ ꯃꯤꯗꯤ ꯀ꯭ꯂꯥꯁ ꯍꯧꯖꯤꯛꯀꯥꯟꯁꯨ ꯆꯠꯇꯕ꯭ꯔꯣ
ꯂꯥꯛ ꯑꯣ
ꯄ ꯆꯠꯇꯕ꯭ꯔꯣ
ꯍꯌꯦꯅꯤ ꯅꯪ ꯉꯁꯤ ꯁꯠꯇ꯭ꯔꯗꯤꯦ ꯅꯠꯇ꯭ꯔꯣ
ꯉꯁꯤ ꯀꯔꯤ ꯁꯨꯇꯤ
ꯁꯨꯇꯤ ꯅꯠꯇꯦ ꯆꯠꯅꯤꯡꯗꯕ
ꯎꯝ ꯐꯥꯔꯅꯦ ꯑ ꯁꯅꯥꯅꯤꯡꯉ ꯐ꯭ꯔꯥꯥꯛ ꯇꯥꯅꯗ
ꯀꯩꯒꯤ ꯐꯔꯛ ꯇꯥꯕ
ꯑꯒꯤ ꯋꯥ ꯇꯨꯝꯅꯤꯡꯉꯦ ꯑꯃꯨꯛ ꯇꯨꯝꯒꯅꯤ ꯑꯗꯨ ꯕꯣꯜ ꯑꯗꯨꯝ ꯌꯦꯡꯕꯒꯤꯀꯣ ꯃꯄꯥꯟ ꯊꯣꯛꯅꯤꯡꯉꯥꯏꯁꯨ ꯇꯟꯅꯦ
ꯐꯣꯟꯗ ꯌꯦꯡꯉꯔꯣ ꯀꯃꯥꯏꯅ ꯇꯧꯔꯤꯅꯣ
ꯍꯥꯏꯐꯦꯗꯤ ꯌꯦꯡꯉꯦ ꯑꯩꯗꯤ ꯏꯅꯥꯎ ꯅꯨꯄꯥ ꯑꯩꯈꯣꯏꯅ ꯇꯤꯚ ꯇ
ꯑꯣ
ꯃꯥꯨꯋꯁ ꯌꯦꯡꯕꯨꯗꯤ ꯅꯨꯡꯉꯥꯏꯕ ꯑꯃꯨꯛ ꯌꯦꯡꯉꯀꯥꯟꯗ ꯋꯥꯕ
ꯑꯁ ꯉꯁꯤꯒꯤꯗꯤ ꯀꯝꯄ꯭ꯔꯦꯦꯛꯀ ꯈꯥꯡꯉꯤ ꯀꯤꯔꯅ
ꯍꯣꯏ ꯃꯣꯏꯁꯨ ꯑꯅꯤ ꯃꯣꯏ ꯑꯅꯤ ꯅꯠꯇ ꯆ꯭ꯔꯣ ꯅꯣꯏꯅ ꯑꯍꯨꯝ ꯅꯠꯇ꯭ꯔꯣ
ꯃꯣꯏꯁꯦ ꯗꯥꯎꯁꯨ ꯌꯥꯏ ꯑꯗꯨꯒ ꯗꯤꯐꯦꯟꯗꯔꯗꯣ ꯁꯦ ꯗꯤꯐꯦꯟꯁ ꯌꯥꯝ ꯀꯜꯂꯦꯕ ꯃꯣꯏꯁꯦ ꯣ ꯒꯣꯀꯤꯄꯥꯥꯏꯁ ꯌꯥꯑꯦꯗꯟꯅ ꯑꯗꯨ ꯑꯁꯤꯗꯤ ꯈꯔ ꯋꯥꯈ꯭ꯔꯦ
ꯍꯣꯏ ꯑꯁ ꯑꯩꯁꯨ ꯗꯦ ꯁꯦꯕꯦꯟꯗꯗꯤ ꯃꯤꯍꯨꯟ
ꯎꯝ ꯍꯣꯏ ꯂꯣꯏꯁꯨ ꯁꯄꯦꯟꯒ ꯀꯣ ꯑꯗꯨꯗꯤ ꯑꯅꯤꯃꯛ ꯆꯞ ꯃꯥꯟꯅꯔꯕꯒꯦ ꯁꯨꯃꯥꯏꯅꯗꯤ ꯌꯦꯡꯕꯨꯗꯤ ꯅꯨꯡꯉꯥꯏ ꯑꯦ ꯇꯔꯁꯣ ꯊꯄ ꯇꯀꯤ ꯃꯥ ꯍꯃꯤꯗꯤ ꯣꯁꯨꯗꯥ ꯗꯥꯥꯎ ꯑꯃ ꯂꯥꯛꯑꯕ ꯍꯥꯏꯔꯁꯨꯀꯣ ꯗꯥꯎ ꯍꯥꯏꯕꯁꯨ ꯂꯩꯕ ꯑꯗꯨꯒꯤꯅꯤ
ꯌꯥꯝ ꯍꯥꯏꯩꯔꯁꯨ
ꯑꯗꯨꯒꯤꯅꯦ ꯍꯣꯏ ꯍꯣꯏ ꯁꯨꯃꯥꯏꯅ ꯇꯥꯎꯕ ꯑꯗꯨꯒꯤ
ꯑꯣ ꯈꯪꯗꯗꯔ
ꯌꯦꯡꯅꯤꯡꯈ꯭ꯔꯦ ꯅꯣꯏꯒꯤꯗꯨꯁꯨ
ꯇꯨꯋꯦꯜꯞ ꯊꯥꯔꯇꯤ ꯐꯔꯦ ꯑꯌꯨꯛꯇꯗꯤ ꯑꯩ ꯌꯦꯡꯕ ꯇꯜꯂꯦ ꯈꯪꯗꯦ ꯣꯜꯗꯅꯅꯨꯡꯗꯥꯅ ꯌꯦꯃꯅ ꯎꯝ
ꯊꯦꯡꯒꯅꯤ ꯑꯗꯨ ꯑꯗꯨꯗꯤ ꯌꯦꯡꯅꯤꯡꯈ꯭ꯔꯦ ꯀꯔꯤ ꯅꯨꯃꯤꯠ ꯇꯥꯏ
ꯗꯦ ꯗꯦꯠ ꯔꯣ
ꯑ ꯅꯠꯇꯦ ꯅꯨꯃꯤꯠꯇ ꯅꯤꯡ ꯊꯥꯎ ꯀꯥ
ꯇꯁꯗꯤ ꯑꯣꯏꯗꯃꯣꯏ ꯍꯧꯖꯤ ꯆꯥꯃ ꯂꯣꯏꯔꯕ ꯅ ꯈꯪꯗꯦ ꯑꯃꯁꯨ ꯌꯥꯕꯗꯤ ꯌꯥꯕꯅꯦ ꯏꯁꯄꯦꯟꯈꯣꯏꯁꯨ
ꯎꯝ ꯍꯣꯏ ꯌꯥꯔ ꯑꯗꯨꯝ ꯁꯅꯥ ꯑꯗꯣ ꯍꯥꯏꯕꯗꯤ ꯑꯃ ꯑꯃꯗꯤꯗꯤ ꯀꯥꯔꯅꯤꯗꯅ ꯑꯅꯤꯗ ꯑꯅꯤꯗ ꯑꯅꯤ ꯃꯔꯛꯇ ꯀꯥꯕ ꯃꯤꯁꯨ ꯀꯩꯅꯣ ꯂꯥꯏꯅ ꯁꯤꯤ ꯀꯥꯔ ꯃꯣꯏꯅꯤꯁꯨ ꯂꯥꯛꯑ ꯀꯥꯟꯗ ꯑꯗꯨ ꯆꯞ ꯃꯥꯟꯅꯅꯒ ꯇꯥꯎ
ꯃꯣꯏꯁꯨ ꯃꯤꯍꯨꯟ ꯆꯣꯡꯉꯝꯒꯅꯤ ꯅꯣꯏ ꯉꯁꯤ ꯆꯣꯡꯕ ꯇꯥꯏꯞꯇ ꯑꯗꯨꯒꯤꯀꯣꯕꯣ ꯌꯦꯡꯅꯤꯡꯗꯦ ꯃꯔꯛ ꯃꯔꯛꯇꯗꯤ
ꯇꯥꯎꯕꯅꯦ ꯀꯤꯕꯀꯣ ꯋꯥꯔꯤ ꯇꯥꯕꯗꯨꯅ ꯑꯩꯁꯨ ꯉꯁꯤ ꯍꯥꯟꯅꯗꯤꯀꯣ ꯇꯨꯝꯅꯤꯡꯕꯅ ꯐꯥꯔꯁ ꯍꯥꯐꯇꯗꯤ ꯑꯗꯨꯒ ꯑ ꯍꯥꯐ ꯑꯃꯨꯛ ꯁꯦꯀꯦꯟ ꯍꯥꯐꯇꯗꯤ ꯑꯗꯨ ꯀꯣꯜꯗꯣ ꯑꯃꯨꯛ ꯑꯗꯨꯝ ꯆꯕꯒꯤ ꯇꯨꯝꯅꯤꯡꯕ ꯍꯥꯎꯗ꯭ꯔꯦ ꯑꯗꯨꯒ ꯑꯁ ꯀꯤꯕꯒꯤ ꯂꯦꯞ ꯄꯦ ꯑꯃꯨꯛ ꯇꯨꯝ ꯑꯃꯨꯛꯥꯎ ꯐꯝꯃꯦ ꯑꯃꯨꯛ ꯂꯦꯞꯄꯦ ꯑꯃꯨꯛ ꯆꯠꯂꯒ ꯌꯦꯡꯉꯦ ꯁꯨꯃꯥꯏꯅ ꯑꯗꯨꯝ ꯇꯥꯎꯕꯅꯦ ꯉꯁꯤꯁꯦ ꯎꯈ꯭ꯔꯦꯜ ꯈꯔ ꯄ ꯍꯣꯏ ꯄꯨꯛꯆꯦꯜ ꯈꯔ ꯄꯤꯛꯈ꯭ꯔꯦ ꯉꯁꯤꯗꯤ ꯃꯐꯝꯁꯨ ꯈꯪꯗ꯭ꯔꯦ ꯀꯥꯏꯗ ꯆꯄ ꯑꯗꯨꯒꯤ ꯃꯇꯝꯗꯗꯤꯀꯣ ꯑ ꯉꯁꯤ ꯀꯥꯗꯨꯗꯤ ꯅꯣꯏꯒꯤ ꯋꯥꯗꯧ ꯇꯥꯅꯤꯡꯗꯦ ꯑꯗꯨꯒꯤ
ꯆꯂꯣ ꯑꯗ
ꯃꯥꯗꯤ ꯑꯁ ꯉꯥꯡꯉꯛꯀꯅꯤ ꯑꯁ ꯈꯪꯉꯦ ꯑꯗꯨꯒꯤ
ꯂꯣꯏꯅꯃꯛꯅꯦ ꯑꯗꯨꯗꯤ ꯑꯩꯈꯣꯏ ꯉꯝꯗꯁꯨ ꯑꯗꯨꯅꯤꯅ ꯑꯩꯈꯣꯏꯅ ꯇꯧꯔꯝꯗꯣꯏꯁꯦ
ꯍꯣꯏ ꯑꯁ ꯑꯗꯨ ꯐꯦꯟꯁ ꯔꯣꯅꯥꯜꯗꯣꯒꯤ ꯐꯦꯟꯁꯀ ꯃꯤꯁꯤꯒꯤ ꯐꯦꯟꯁꯁꯦ ꯃꯣꯏꯁꯦ ꯈꯪꯅ ꯆꯤꯟꯒ ꯌꯥꯝ ꯀꯟꯕ ꯃꯤ ꯉꯥꯛꯇ ꯀꯣ ꯍꯥꯏꯕꯗꯤ ꯃꯣꯏ ꯑꯅꯤꯕꯨꯗ ꯅꯨꯡꯁꯤꯕ ꯅꯨꯡꯁꯤꯕ ꯉꯥꯛꯇꯅꯤ ꯑꯗꯨ ꯑꯣꯏꯁꯨ ꯐ꯭ꯔꯦꯟꯁꯤꯡꯅꯅꯦ
ꯈꯪꯅ ꯑꯩꯈꯣꯏ ꯃꯔꯛ ꯁꯨ ꯑꯗꯨꯝ ꯂꯩ ꯑꯗꯨꯗꯤ ꯑꯩꯈꯣꯏ ꯃꯔꯛꯁꯨ ꯌꯥꯝ ꯆꯤꯟ
ꯐ ꯃ ꯌꯥ ꯁꯤꯗꯤ
ꯈꯣꯟ ꯈꯣꯏꯁꯨ ꯌꯦꯡꯕ ꯃꯥꯜꯂꯦ ꯑꯩꯗꯤ ꯐꯣꯟ ꯑꯗꯨꯗꯅꯦ ꯌꯦꯡꯉꯁꯨ ꯏꯇꯣꯝꯅ ꯌꯦꯡꯗꯤ ꯕꯤꯠ ꯂꯩꯇꯦ
ꯍꯣꯏ ꯕꯣꯜꯗꯤ ꯂꯥꯎꯔꯒ ꯃꯌꯥꯝ ꯌꯦꯡꯕ ꯗꯣ ꯑꯗꯨꯗꯤ ꯅꯨꯡꯉꯥꯏꯕꯗꯤ ꯅꯨꯡꯉꯥꯏꯌꯦ ꯅꯣꯏ ꯇꯤꯚꯤ ꯂꯩꯇꯕ꯭ꯔꯣ
ꯂꯩꯌꯦ
ꯑ ꯌꯦꯡꯕꯩꯅ ꯌꯥꯗ꯭ꯔꯣ
ꯌꯥ ꯌꯦꯡꯕꯅꯦ ꯅꯍꯥꯟꯁꯨ ꯈꯣꯟ ꯈꯣꯏ ꯂꯥꯛꯑꯦꯕ ꯀꯥꯜꯂꯨ ꯍꯣꯏ ꯁꯤꯉꯦ
ꯑꯗꯨ ꯃꯤ ꯌꯥꯝꯕꯟꯅ ꯌꯦꯡꯕ ꯅꯨꯡꯉꯥꯏꯔꯝꯒꯅꯤ
ꯎꯗꯥꯅ ꯣ ꯆꯪꯂꯗꯤ ꯂꯥꯎ ꯊꯣꯛꯄꯒꯤ ꯇꯨꯝꯕ ꯌꯥꯔꯦ ꯅꯍꯥꯟ ꯅꯨꯄꯤ ꯀꯝꯄ꯭ꯂꯦꯟ ꯇꯒꯅꯤ
ꯑꯁ ꯕꯧ ꯃꯇꯥ ꯑꯃ ꯀꯝꯄ꯭ꯂꯦꯟ ꯇꯧꯔꯁꯨ ꯌꯥꯕꯅꯦ ꯃꯣꯏ ꯌꯦꯡꯁꯨ ꯍꯥꯏꯕꯗꯤ ꯑꯁ ꯍꯧꯖꯤꯛꯇꯤ ꯋꯥꯔꯜ ꯀꯞꯅꯤꯅ ꯑ ꯁꯨꯃꯥꯏꯅ ꯅꯨꯡꯇꯤꯒꯤꯗꯤ ꯇꯧꯔꯣꯏꯗꯅ ꯑꯩꯀꯤ ꯈꯥꯡꯕ ꯇꯥꯔꯦ ꯍꯥꯏꯕꯗꯤ ꯃꯣꯏꯁꯨ ꯃꯌꯨꯝꯁꯨ ꯅꯠꯇꯅ
ꯎꯝ ꯀꯩꯅꯣ ꯑꯟꯗ ꯁꯤ ꯣꯜꯔꯤꯁꯦ ꯀꯟꯂꯣꯣꯏꯗꯅ
ꯇꯔꯤꯛ ꯇꯔꯥꯒ ꯃꯥꯄꯜꯗ
ꯑꯣ ꯑꯗꯨꯗꯤ ꯑ ꯀꯣꯏ ꯏꯗ꯭ꯔꯦꯅꯦ
ꯎꯝ
ꯑꯥ ꯇꯔꯥꯒ ꯅꯤꯄꯥꯥꯟꯗ ꯈ ꯑꯩ ꯀꯥꯎꯔꯦ ꯅꯤꯄꯥꯥꯟ ꯑꯣꯏꯔꯝꯒꯣꯏꯅꯦ
ꯑ
ꯆꯔꯒꯅꯤꯄꯥ
ꯀꯨꯏꯗ꯭ꯔꯦ ꯀꯨꯏꯗ꯭ꯔꯦ ꯍꯧꯖꯤꯛꯗꯤ ꯄ꯭ꯂꯦꯁ ꯁꯤꯦ ꯌꯦꯡꯕ ꯅꯨꯡꯉꯥꯏꯔꯅꯤ
ꯑꯁ ꯑꯃꯨꯛ ꯌꯦꯡꯉ ꯑꯥ ꯁꯤ ꯑꯃꯨꯛ ꯂꯣꯏꯔꯗꯤꯀꯣ ꯍ ꯌꯦꯡꯕ ꯑꯁ ꯅꯨꯡꯉꯥꯏꯗꯅꯦ
ꯉꯅꯨꯡꯉꯥꯏꯔꯅꯤ
ꯎꯝ
ꯦ ꯇ
ꯉꯁꯤꯗꯤ ꯀꯞꯅꯤꯡꯕ ꯈꯔ ꯎꯠ ꯊꯣꯛꯄꯔꯦ ꯉꯁꯤꯁꯦ ꯀꯞꯅꯤꯡꯕ ꯈꯔ ꯐꯥꯎꯈ꯭ꯔꯦ
ꯍ
ꯉꯝꯗ꯭ꯔꯗꯤ ꯑꯩꯗꯤ ꯑꯁ ꯀꯥꯞꯅꯤꯡꯒꯅꯤꯅ
ꯍꯣꯏ
ꯅꯍꯥꯟ ꯖꯄꯥꯟ ꯁꯤꯕꯗꯣ ꯑꯗꯨꯒꯤ ꯅꯨꯃꯤꯠꯇ ꯑꯁ ꯍꯥꯏꯗꯤ ꯀꯥꯞꯄꯩ ꯅꯨꯡꯁꯤ ꯍꯣꯏꯒꯤ ꯁꯠꯇꯣ ꯑꯗꯨꯒꯤꯅꯤ ꯃꯣꯏꯗꯤ ꯃꯣꯏꯁꯨ ꯀꯟꯅ ꯁꯥꯟꯅ ꯍꯥꯏꯗꯅ ꯑꯗꯨꯒꯤꯅꯤ
ꯃꯣꯏꯒꯤ ꯀꯣꯆꯁꯨ ꯑꯁ ꯑꯗꯨ ꯅꯨꯃꯤꯠꯇ ꯑꯩ ꯑꯩ ꯈꯛꯇꯅꯦ ꯖꯄꯥꯟ ꯇꯧꯕ ꯗꯤꯈꯣꯏꯗꯤ ꯀꯩꯅꯣꯅꯦ
ꯖꯄꯥꯟꯒ ꯀꯅꯥꯔꯥ ꯑꯗꯨ ꯅꯨꯃꯤꯠꯇ ꯑꯔꯖꯦꯟꯇꯤꯅꯥ ꯂꯣ ꯑꯦ ꯀꯥꯎꯔꯕꯗꯤ ꯅꯨꯃꯤꯠꯇ
ꯍ ꯀꯥꯎ꯭ꯔꯦꯁꯨ
ꯌꯥꯝ ꯅꯨꯡꯁꯤꯌꯦ ꯃꯣꯏꯗꯣ ꯍꯥꯏꯕꯗꯤ ꯑꯦꯖꯦꯁꯨ ꯃꯣꯏ ꯈꯛꯇꯅꯤꯅ ꯑꯩꯈꯣꯏꯒꯤ ꯀꯣꯟꯇꯤꯅꯦꯟꯒꯤ ꯔꯤꯄ꯭ꯔꯖꯦꯟ ꯇꯧꯕꯁꯦ ꯑꯗꯨꯒ ꯁꯞꯄꯣꯔꯗꯤꯤ ꯇꯥꯎꯒꯗꯕ ꯅꯨꯡꯁꯤꯌꯦꯗꯅ
ꯎꯝ ꯑꯗꯨꯕꯨ ꯃꯣꯏ ꯑꯃꯛꯇ ꯗꯤꯁꯤꯄ꯭ꯂꯤꯟꯗꯤ ꯌꯥꯝ
ꯍꯣꯏ ꯗꯤꯁꯤꯄ꯭ꯂꯤꯟꯗꯤ ꯌꯥꯝ ꯋꯥꯡꯉꯦ ꯃꯣꯏꯅ ꯌꯥꯝ ꯏꯟꯁꯄꯥꯏꯌꯔ ꯑꯣꯏꯈ꯭ꯔꯦꯗꯅ ꯐꯦꯟꯁꯤꯡꯗꯁꯨ
ꯁꯅꯥꯕꯨ ꯌꯥꯝꯅ ꯔꯐ ꯑꯣꯏꯔꯦꯕ ꯏꯪ ꯇꯝꯅ ꯁꯅꯉꯑꯕ ꯑꯗꯨꯅ ꯍꯟꯗꯛ ꯏꯁꯄꯤꯠ ꯍꯥꯏꯕ ꯅꯨꯄꯥꯗꯣ ꯃꯥꯁꯨ ꯀ꯭ꯂꯤꯟ ꯇꯧꯔ ꯎꯕ꯭ꯔꯣ ꯚꯤꯗꯤꯑꯣ ꯑꯃ
ꯊꯗꯦꯗꯤ ꯑ ꯀꯅꯥ ꯀꯅꯥꯜꯣ ꯁꯅꯥꯕꯗ ꯄꯔꯒꯋꯦ ꯑ ꯌꯨꯔꯒꯋꯦꯔ ꯄꯦꯔꯒꯋꯦꯔ ꯑꯗꯨꯒ ꯀꯥ ꯑꯣꯏꯔꯒ ꯏꯁꯄꯦꯟ ꯉꯔꯣ ꯑꯗꯨ ꯁꯄꯦꯟ ꯃꯠꯇꯦ ꯑꯁ ꯀꯥꯎꯔꯦ ꯑꯗꯨꯒꯒꯤ ꯅꯨꯃꯤꯠꯇꯨꯁꯨ ꯌꯦꯡꯕ ꯌꯥꯝ ꯅꯨꯡꯉꯥꯏꯕꯅꯦ ꯉꯁꯤꯗꯤꯀꯣ ꯑꯔꯖꯦꯟꯇꯤꯅꯥꯈꯣꯏ ꯉꯝ ꯑꯗꯨꯗꯤ ꯌꯦꯡꯕ ꯅꯨꯡꯉꯥꯏꯇꯦ ꯍꯥꯏꯒꯅꯤ ꯉꯝꯕꯒꯤ ꯌꯦꯡꯕ ꯅꯨꯡꯉꯥꯏ ꯍꯥꯏ
ꯑ
ꯅꯣꯏꯁꯨ ꯇꯥꯎꯔꯛꯀꯅꯤ
ꯑ ꯑꯗꯣ ꯉꯝꯗ꯭ꯔꯁꯨ ꯑꯗꯨꯝ ꯌꯥꯏꯌꯦꯗ ꯍꯥꯏꯕꯗꯤ ꯇꯤ ꯑꯗꯨꯝ ꯂꯩꯗꯅ
ꯑ ꯃꯦꯁꯤꯕꯨꯗꯤꯦꯁꯤꯗꯤ ꯁꯤꯅ ꯑꯔꯣꯏꯕꯅꯤ ꯑꯗꯨꯅ
ꯌꯥꯔꯦ ꯇꯨ ꯊꯥꯎꯖꯟ ꯇ꯭ꯋꯦꯟꯇꯤ ꯇꯨꯗ ꯆꯟꯈ꯭ꯔꯦ ꯍꯟꯗꯛ ꯂꯧꯗ꯭ꯔꯁꯨ ꯌꯥꯔꯦ
ꯀꯅꯥ ꯂꯥꯛꯑꯣ ꯇꯕꯥꯗꯗꯤꯦ
ꯍꯧꯇꯒ
ꯅꯦꯜꯗ ꯁ ꯍꯣꯏ ꯅꯨꯡꯁꯤꯁꯨ ꯁꯤꯃꯥ ꯆꯍꯤꯁꯨ ꯌꯥꯝꯈ꯭ꯔꯦꯗꯅ ꯎꯝ ꯑꯗꯣ ꯀꯅꯦ ꯃꯥ ꯃꯥꯁꯦ ꯆꯦꯟꯕ ꯉꯝꯗꯕꯒꯨꯝ ꯇꯧꯋꯦ ꯗ
ꯅꯗ꯭ꯔꯦ ꯊꯔꯇꯤ ꯅꯦ ꯐꯔꯇꯤ
ꯃꯉꯣꯟꯗ ꯄꯤꯕ ꯈꯛꯇ ꯉꯥꯏꯕꯗꯣ ꯁꯨꯃꯥꯏꯅ ꯇꯥꯎꯦꯕꯒꯗꯤ
ꯎꯝ
ꯌꯥꯝ ꯋꯥꯔꯒ ꯂꯔꯞꯄ ꯃꯥꯜꯂꯦ ꯃꯥꯁꯦ
ꯆꯍꯤ ꯊꯥꯔꯇꯤ ꯅꯥꯏꯟꯒ ꯐꯣꯔꯇꯤ ꯋꯥꯟꯅꯤ ꯈꯦꯠꯅꯔꯦꯗꯅ
ꯑꯅꯤꯕꯨꯗꯤ ꯈꯦꯠꯅꯕꯕꯨꯗꯤ ꯈꯦꯠꯅꯔꯦ